ꯇꯥꯔꯕꯣ꯫
ꯇꯥꯔꯦ ꯇꯥꯔꯦ꯫
ꯑꯣ ꯀꯃꯥꯏ ꯀꯃꯥꯏ ꯇꯧꯔꯤꯒꯦ꯫
ꯅꯨꯡꯉꯥꯏꯔꯤꯌꯦ ꯈꯪꯗꯦꯗ ꯄꯪꯂꯩ ꯄꯪꯂꯩ ꯂꯩꯔꯤꯌꯦꯗꯨꯅꯤ꯫
ꯑꯣ ꯌꯨꯝꯗꯗꯤ ꯑꯅꯥ ꯑꯌꯦꯛ ꯌꯥꯎꯗꯕ ꯅꯠꯇ꯭ꯔꯣ꯫
ꯑꯥ ꯌꯥꯎꯗꯦ ꯌꯥꯎꯗꯦ ꯌꯨꯝꯗꯗꯤ ꯍꯧꯖꯤꯛ ꯐꯥꯎꯒꯤꯗꯤ ꯌꯥꯎꯗꯦ ꯀꯣꯟꯅꯒꯤꯗꯤ ꯈꯪꯗꯦ꯫
ꯀꯣꯟꯅꯒꯤꯗꯤ ꯈꯪꯗꯦꯕ ꯌꯥꯝ ꯇꯦꯛ ꯇꯦꯛ ꯂꯥꯎꯅ ꯂꯩꯒꯗꯕꯅꯤꯀꯣ꯫
ꯎꯝ ꯃꯥꯅꯦ ꯃꯥꯅꯦ ꯇꯦꯛ ꯇꯦꯜ ꯂꯥꯎ ꯂꯩꯒꯗꯕꯅꯤ꯫ ꯑꯩꯖꯦ ꯉꯁꯥꯡꯒꯩ ꯑ ꯏꯃꯥꯟꯅꯕ ꯈꯔ ꯄꯨꯜꯂꯨꯕꯅꯦ ꯑꯗꯣ ꯍꯜꯂꯛꯄꯁꯦ ꯀꯨꯏꯗ꯭ꯔꯤꯑꯕ꯫ ꯑ ꯂꯩꯔꯝꯃꯤ ꯏꯔꯨ ꯀꯩꯀꯥ ꯂꯨꯖꯊꯣꯛꯑꯒ ꯐꯃꯨꯡꯗ ꯍꯤꯞꯄꯤꯌꯦ꯫
ꯑꯣ ꯑꯩꯁ ꯄꯣꯊꯥ ꯄꯣꯊꯥ ꯐꯨꯠꯕꯣꯜ ꯁꯥꯟꯅꯨꯕ꯭ꯔꯣ꯫
ꯅꯠꯇꯦꯗ ꯉꯁꯥꯏꯗꯣ ꯉꯔꯥꯡ ꯉꯔꯥꯡ ꯅꯍꯥꯟꯗꯒꯤ ꯄ꯭ꯂꯥꯟ ꯑꯃ ꯁꯤꯟꯅꯕ꯫ ꯀꯣꯏꯕ ꯆꯠꯂꯨꯖꯦꯅ꯫ ꯑꯗꯣ ꯃꯐꯝꯗꯨꯁꯨ ꯌꯥꯝ ꯐꯖꯩ ꯌꯦꯡꯉꯨꯖꯦꯅ ꯑ ꯆꯥꯗꯣꯡ ꯈꯪꯕ꯭ꯔꯥ ꯅꯪ ꯆꯥꯗꯣꯡ ꯆꯥꯗꯣꯡ ꯈꯪꯕ꯭ꯔꯥ꯫
ꯈꯪꯏ-ꯈꯪꯏ-ꯈꯪꯏ
ꯑꯥ ꯑꯗꯨꯗ ꯃꯥꯗꯣ ꯑ ꯑꯗꯨꯗꯩ ꯏꯃꯥꯟꯅꯕꯒꯩ ꯇꯧꯔꯒ ꯆꯠꯁꯦꯅ ꯉꯁꯥꯏꯗꯣ ꯆꯠꯂꯨꯕꯅꯦ꯫ ꯑꯗꯣ ꯅꯨꯡꯉꯥꯏꯌꯦ ꯃꯐꯝꯗꯨꯖꯨ ꯐꯖꯩ ꯑꯗꯣ ꯆꯤꯛ ꯍꯥꯏꯗꯤ ꯏꯪꯉꯦꯕꯀꯣ ꯌꯥꯝ꯫
ꯎꯝ-ꯎꯝ ꯐꯖꯅꯤ ꯐꯖ-ꯐꯖꯅꯤ
ꯑꯪ ꯍꯥꯏꯗꯤ ꯎꯝ ꯃꯥ ꯑ ꯑꯥ ꯃꯥꯅꯦ-ꯃꯥꯅꯦ ꯑꯩꯗꯤ ꯉꯍꯥꯟꯒꯩ ꯈꯪꯗꯦꯕ꯫ ꯑꯥ ꯆꯥꯗꯣꯡꯒꯤ ꯀꯩꯅꯣꯖꯦ ꯃꯐꯝ ꯑꯅꯤ ꯁꯨ ꯂꯩꯔꯝꯃꯦꯕ꯫ ꯔꯝ-ꯔꯝꯔꯩ ꯍꯥꯏꯕ ꯑꯝꯅꯦ ꯑꯗꯨꯒ ꯔꯦꯍꯥ ꯍꯥꯏꯕ ꯑꯝꯒ ꯑꯅꯤꯁꯨ ꯂꯩꯔꯝꯃꯦꯕ꯫
ꯑꯣ
ꯑꯈꯣꯏ ꯉꯁꯥꯏ ꯆꯠꯂꯨꯢꯖꯤꯅ ꯔꯦꯍꯥ ꯍꯥꯏꯕ꯭ꯔꯥ ꯀꯩꯅꯣ ꯑꯗꯨꯗꯅꯦꯕꯀꯣ꯫ ꯑꯗꯨꯒ ꯑꯥ ꯏꯁꯤꯡ ꯂꯩꯕ ꯑꯗꯨꯖꯨ ꯑꯗꯨꯗꯨꯒ ꯔꯝꯔ ꯔꯝꯔꯩ ꯍꯥꯏꯕ ꯀꯩꯅꯣꯝ ꯍꯥꯢꯕꯅꯤꯅꯦ ꯑꯗꯨꯖꯨ ꯑꯗꯨꯖꯨ ꯏꯁꯤꯡ ꯂꯣꯏꯅ ꯂꯩꯕꯅꯦ ꯑꯗꯨꯗꯨꯅ ꯆꯔꯆ ꯂꯨꯞꯈꯤꯕ ꯖꯒꯥꯗꯣ ꯑ-ꯑ ꯑꯥ-ꯑꯥ ꯑꯠ ꯑꯣ ꯑꯗꯨꯒ ꯑꯩ ꯍꯧꯖꯤꯛ ꯆꯠꯂꯨꯢꯖꯤꯅ ꯑ ꯆꯁ ꯑ ꯆꯔꯆ ꯂꯨꯞꯈꯤ-ꯂꯨꯞꯈꯤꯕ ꯖꯒꯥꯗꯨꯗ ꯅꯠꯇꯦꯕ ꯀꯩꯅꯣꯔꯣꯝꯗ ꯊꯣ ꯑꯥ ꯊꯣꯡ ꯂꯩꯕ ꯖꯒꯥꯗꯅꯦꯕ ꯍꯧꯖꯤꯛꯀꯤꯖꯤꯅ꯫ ꯄꯨꯟꯕꯨꯗꯤ ꯑꯗꯨꯝ ꯄꯨꯟꯕ ꯍꯥꯏꯇꯥꯔꯦ ꯀꯩꯅꯣ ꯎꯝ ꯑꯗꯨ-ꯑꯗꯨ-ꯑꯗꯨ-ꯑꯗꯨꯒꯤꯗꯨꯗ ꯆꯠꯂꯨꯕꯅꯦꯕ ꯑꯗꯣ ꯉꯁꯥꯏꯗꯣ ꯈꯔ ꯍꯥꯏꯗꯤ ꯃ-ꯃꯄꯥꯟꯗꯨꯗ ꯀꯨꯝꯃꯒ ꯏꯔꯣꯏꯔꯛꯇꯅ ꯈꯔ ꯇꯧꯔꯛꯑꯦ꯫
ꯍꯥꯢ ꯃꯩꯅꯤ ꯀꯩꯅꯣ ꯑꯗꯨꯗꯤ
ꯃꯥꯅꯦ ꯑꯗꯨ ꯍꯛꯆꯥꯡ ꯋꯥꯔꯕ ꯈꯔ ꯁꯥꯟꯅꯔꯨ
ꯎꯝ ꯋꯥꯅꯤ-ꯋꯥꯅꯤ ꯑꯗꯨꯗꯤ ꯋꯥꯅꯤ ꯀꯥꯏꯗꯩ ꯅꯣꯏ ꯀꯌꯥ ꯆꯠꯂꯤꯅꯣ꯫
ꯑꯈꯣꯏ ꯑꯍꯨꯝ ꯈꯛ ꯆꯠꯄꯅꯦ꯫
ꯑꯣ ꯒꯥꯔꯤ ꯒꯥꯔꯤ ꯇꯧꯔ ꯆꯠꯂꯦ꯫
ꯑꯥ ꯒꯥꯔꯤ ꯇꯧꯔ ꯆꯠꯂꯦ ꯒꯥꯔꯤ ꯑꯆꯧꯕ ꯒꯥꯔꯤ ꯑꯆꯧꯕꯗ꯫ ꯑ ꯑꯩ ꯑꯩꯈꯣꯏ ꯑꯍꯟ ꯑꯃ ꯑꯍꯟ ꯑꯃꯒꯤ ꯒꯥꯔꯤꯗ ꯇꯧꯔ ꯆꯠꯂꯨꯕꯅꯦ꯫
ꯑꯣ ꯑꯁ ꯌꯥꯏꯌꯦ ꯌꯥꯏꯌꯦ ꯇꯧꯒꯗꯃꯤ ꯇꯧꯒꯗꯃꯤ ꯆꯥꯛꯇꯤ ꯑꯗꯨꯝ ꯃꯣꯏ ꯑꯗ ꯆꯥꯔꯛꯄꯣꯗ ꯅꯠꯇ꯭ꯔꯒꯅ ꯀꯥꯢꯅ ꯅꯣꯏ ꯄꯨꯔ ꯆꯠꯂꯤꯔꯣ ꯄꯦꯛꯀꯤꯡ ꯇꯧꯔꯤꯔꯣ꯫
ꯎꯝ ꯎꯝ ꯆꯥꯛꯇꯤ ꯄꯨꯔ ꯆꯠꯂꯦ ꯑꯗꯨꯗꯣ ꯏꯟꯖꯥꯡꯗꯣ ꯉꯥꯅꯨ ꯆꯥꯖꯦꯅ ꯉꯥꯅꯨ ꯑꯣꯏꯅ ꯑ-ꯑ ꯏꯃꯥꯟꯅꯕꯝꯒꯤ ꯌꯨꯝꯗ ꯁꯦꯝꯃꯦ꯫
ꯁꯦꯝꯃꯦ ꯑꯥ
ꯒꯥ ꯄꯨꯔꯒ ꯆꯠꯂꯦ ꯑꯗꯨꯒ ꯑꯥꯗ ꯊꯣꯡꯉꯨꯔꯦ꯫
ꯑꯣ ꯑꯥꯗ ꯊꯣꯡꯉ ꯆꯥꯕ
ꯑꯥ
ꯑꯦ ꯃꯣꯏ ꯊꯣꯡꯕ ꯊꯥꯛꯄꯗꯤ ꯀꯃꯥꯏ ꯇꯧꯒꯦ ꯍꯥꯏꯕꯗꯤ ꯉꯁꯥꯏꯒꯤ ꯑ ꯅꯣꯏꯅ ꯅꯁꯥ ꯊꯣꯡꯖꯕꯥ ꯅꯠꯇ꯭ꯔꯒꯅ ꯀꯩꯅꯣ ꯃꯣꯏ ꯑꯗꯨꯗ ꯊꯣꯡꯐꯝꯒꯥ ꯄꯤꯕ꯭ꯔꯣ ꯑꯟꯇ ꯀꯃꯥꯏꯅ ꯇꯧꯕꯅꯣ ꯍꯥꯏꯗꯤ ꯅꯁꯥ ꯀꯣꯜ ꯑꯈꯣꯏꯅ ꯀꯣꯜ ꯂꯤꯛ ꯄꯨꯔꯒ ꯆꯠꯄ꯭ꯔꯣꯕ꯫
ꯑ ꯆꯠꯂꯦ ꯑꯈꯣꯏꯅ ꯑ ꯀꯣꯜ ꯂꯤꯛ ꯄꯨꯔꯦ ꯑꯗꯒꯤ ꯑ ꯒ꯭ꯌꯥꯁ ꯕꯔꯅꯔ ꯂꯣꯏ ꯄꯨꯔ ꯆꯠꯂꯦ꯫ ꯑ ꯃꯐꯝꯕꯨꯗꯤ ꯃꯣꯏꯅ ꯄꯤꯕꯗꯤ ꯅꯠꯇꯦ ꯑꯗꯨ ꯖꯒꯥꯗꯨꯗꯤ ꯈꯣꯏꯒꯤ ꯑ ꯄꯩꯁꯥ ꯂꯧꯔꯒ ꯇꯧꯕꯤꯗꯣ ꯇꯧꯗꯦꯕ ꯑꯗꯨꯝ ꯐ꯭ꯔꯤꯗ ꯑꯗꯨꯝ ꯃꯤ ꯑꯗꯨꯝ ꯆꯪꯉꯒ ꯑꯗꯨꯝ ꯎꯝ ꯀꯩꯅꯣ ꯇꯧꯕ ꯌꯥꯏꯌꯦꯕ ꯊꯣꯡꯉꯒ ꯑꯗꯨꯝ ꯆꯥꯕ ꯈꯣꯠꯄ ꯌꯥꯏꯌꯦꯕ꯫ ꯑꯗꯨꯗꯣ ꯑꯈꯣꯏ ꯑꯈꯣꯏꯁꯨ ꯕꯔꯅꯔ ꯀꯩꯀꯥꯗꯣ ꯄꯨꯔ ꯆꯠꯂꯦ ꯑꯗꯨꯗꯨꯒ ꯊꯣꯡꯉꯒ ꯆꯥꯔꯨꯕꯅꯦ꯫
ꯑꯧꯁ ꯌꯥꯏꯌꯦ ꯌꯥꯏꯌꯦ ꯑꯗꯨ ꯌꯥꯝ ꯊꯤ ꯅꯨꯡꯉꯥꯏꯕ ꯊꯕꯛ ꯅꯣꯏ ꯇꯧꯋꯤꯗꯨꯗꯤ ꯅꯣꯡꯃ ꯈꯣꯏꯖꯨ ꯅꯣꯡꯃ ꯄꯨꯟꯅ ꯆꯠꯁꯦ꯫
ꯄꯨꯟꯅ ꯆꯁꯦ ꯆꯠꯁꯦ
ꯑꯥ ꯑꯗꯨꯒ ꯅꯣꯡꯃ ꯄꯨꯟ ꯆꯠꯂꯒ ꯉꯁꯥꯏꯒꯤ ꯃꯌꯥꯝ ꯄꯨꯜꯂꯒ ꯍꯥꯏꯇꯥꯔꯦꯀꯣ꯫ ꯈꯣꯏ ꯄꯨꯟꯒꯤꯗꯕꯖꯨ ꯀꯨꯏꯔꯦ ꯑꯟꯗ꯭ꯔꯥ ꯑꯝꯇꯪ ꯄꯨꯜꯂꯒ ꯑꯥ ꯍꯨꯏ ꯑꯗꯨꯅ ꯑꯝꯛꯇꯪ ꯁ꯭ꯀꯨꯜ ꯃꯇꯝꯗ ꯄꯨꯟꯕ꯭ꯔꯦ ꯄꯨꯟꯗ꯭ꯔꯦꯕ
ꯎꯝ ꯄꯨꯗ
ꯑꯝꯇꯪ ꯆꯠꯂꯒ ꯑꯝꯇꯪ ꯐꯖꯅ ꯑꯝꯇꯪ ꯑꯩꯈꯣꯏꯒꯤ ꯄꯨꯜꯂꯒ ꯉꯁꯥꯏꯒꯤ ꯆꯥꯗꯅ ꯂꯩꯗꯅ ꯑꯗꯒꯤꯗꯤ ꯏꯁꯩꯒ ꯊꯥꯔꯒ ꯖꯒꯣꯏ ꯁꯥꯗꯅ ꯑꯗꯨꯅꯦ ꯑꯗꯨꯃꯥꯏꯅ ꯇꯧꯁꯦ ꯑꯗꯨꯗꯣ ꯎꯝ ꯅꯣꯏ ꯑꯗꯥꯏ ꯅꯣꯏ ꯋꯥꯏꯊꯣꯛ ꯑꯗꯥꯏꯗꯗꯤ ꯍꯧꯖꯤꯛꯇꯤ ꯀꯩꯅꯣ ꯇꯧꯕ꯭ꯔꯣ ꯏꯁꯤꯡ ꯀꯃꯥꯏ ꯀꯃꯥꯏ ꯇꯧꯏꯤ ꯏꯁꯤꯡꯒꯤ ꯐꯤꯕꯝꯁꯤꯕꯣ
ꯋꯥꯏꯊꯧꯗꯗꯤ ꯀꯩꯁꯨ ꯀꯩꯅꯣ ꯇꯧꯗꯦꯗ ꯑꯥ ꯏꯁꯤꯡꯗꯤ ꯀꯩꯝꯇ ꯀꯩꯅꯣ ꯇꯧꯗꯦꯕ ꯍꯥꯏꯗꯤ ꯆꯥꯎ ꯈꯣꯠꯄ ꯇꯧꯗꯦꯕ ꯑꯥ ꯍꯥꯏꯗꯤ ꯄꯥꯠ ꯀꯩꯀꯥ ꯐꯖꯅ ꯂꯩꯕꯅꯤꯅ ꯑꯗꯨꯝ ꯀꯩꯁꯨ ꯇꯧꯗꯦꯗ ꯑꯗꯨꯋꯥꯏꯗꯗꯤ
ꯑꯣ ꯑꯩꯈꯣꯏ ꯑꯩꯈꯣꯏ ꯀꯩꯅꯣꯗꯗꯤ ꯑꯩꯈꯣꯏꯒꯤ ꯑꯩ ꯑꯩꯈꯣꯏ ꯖꯒꯥꯁꯤꯗꯗꯤꯅꯦ ꯏꯁꯤꯡꯁꯦ ꯈꯤꯇꯪ ꯉꯁꯥꯏꯒꯤ ꯍꯟꯗꯛꯁꯦ ꯅꯣꯡ ꯈꯔ ꯆꯨꯕꯁꯤꯗꯀꯣ
ꯑꯥ
ꯈꯤꯇꯪ ꯃꯥꯒꯤ ꯂꯦꯕꯦꯜꯁꯦ ꯋꯥꯡꯈꯠꯂꯛꯀꯨꯝ ꯇꯧꯋꯦꯕ ꯑꯗꯨꯅ ꯉꯁꯥꯏꯒꯤ ꯈꯤꯇꯪ ꯂꯩꯗꯅ ꯑꯩꯈꯣꯏꯒꯤ ꯐꯥꯝ ꯇꯧꯕꯈꯩꯗꯤ ꯈꯤꯇꯪ ꯋꯥꯅꯩ ꯍꯥꯏꯇꯥꯔꯦ ꯍꯥꯏꯗꯤ ꯀꯩ ꯍꯥꯏꯅꯤ ꯃꯤꯄꯥꯏꯅꯕ ꯍꯥꯏꯗꯣꯏꯔꯥ ꯎꯝ ꯑꯗꯨ ꯇꯧꯕ ꯉꯁꯥꯏꯒꯤ ꯏꯁꯤꯡꯁꯦ ꯆꯥꯎꯈꯠꯂꯗꯤ ꯉꯁꯥꯏꯒꯤ ꯐꯥ ꯊꯝ ꯉꯥ ꯉꯥꯈꯩꯗꯣ ꯉꯁꯥꯏꯒꯤ ꯂꯩꯗꯅ ꯄꯥꯊꯣꯛꯄꯈꯔꯗꯤ ꯂꯣꯏ ꯐꯥꯅꯒꯤꯗꫭꯏꯅꯦꯕ ꯑꯗꯨꯅ ꯃꯤꯗꯤ ꯃꯊꯥ ꯁꯥꯟꯅꯕꯅꯦ ꯑꯗꯨꯅ ꯑꯩꯅ ꯅꯣꯏꯒꯤ ꯀꯩꯅꯣꯗꯗꯤ ꯀꯃꯥꯏꯅ ꯇꯧꯕꯅꯣ ꯍꯪꯉꯤꯁꯦ
ꯑ ꯍꯥꯏꯗꯤ ꯃꯃꯥꯡ ꯃꯃꯥꯡꯗ ꯑꯩꯈꯣꯏꯒꯤ ꯏꯁꯤꯡ ꯏꯁꯤꯡ ꯆꯥꯎꯕ ꯃꯌꯥꯝ ꯌꯥꯎꯋꯤꯗꯅ ꯑꯗꯨꯗ ꯑꯗꯨꯗ ꯐꯥꯝ ꯃꯄꯨꯁꯤꯡ ꯃꯊꯥ ꯁꯥꯟꯅꯩꯁꯤꯗꯤ ꯑꯗꯩ ꯐꯥꯝ ꯃꯄꯨ ꯈꯔꯗꯤ ꯐꯥꯝ ꯃꯄꯨ ꯈꯔꯗꯤ ꯍꯔꯥꯎꯕ ꯌꯥꯎꯔꯤꯅꯦ ꯉꯥꯗꯤ ꯑꯗꯨꯅꯤ ꯉꯥꯗꯤ ꯊꯥꯗꯍꯧꯗꯕ ꯃꯤꯒꯤ ꯉꯥꯈꯩ ꯃꯣꯏꯗ ꯂꯣꯏ ꯆꯪꯁꯤꯟꯗꯅ ꯑꯗꯨꯅ ꯌꯥꯝ ꯍꯔꯥꯎꯕ ꯌꯥꯝ ꯌꯥꯎꯈ꯭ꯔꯦ ꯑꯗꯒꯤ ꯊꯋꯥꯏ ꯆꯥꯛ ꯊꯃꯣꯏ ꯆꯥꯛꯄꯨꯁꯨ ꯌꯥꯝ ꯌꯥꯎꯈ꯭ꯔꯦ
ꯑꯦꯁ ꯌꯥꯎꯋꯤ ꯌꯥꯎꯋꯤ ꯊꯝꯃꯣꯏ ꯆꯥꯛꯄ ꯊꯋꯥꯏ ꯊꯃꯣꯏ ꯀꯥꯏꯕ ꯑꯗꯩꯗꯤ ꯍꯔꯥꯎꯕ ꯀꯥꯡꯕꯨ ꯑꯃꯥ ꯅꯠꯇ꯭ꯔꯥ ꯎꯝ ꯎꯪ ꯉꯥ ꯆꯪꯕ ꯀꯥꯡꯕꯨꯗꯨꯅ ꯍꯔꯥꯎꯥꯎꯕꯤꯅꯦꯕ
ꯃꯥꯅꯦ ꯃꯥꯅꯦ ꯑꯁ ꯑꯩꯈꯣꯏꯁꯨ ꯑꯩꯈꯣꯏꯁꯨ ꯑꯩꯈꯣꯏꯁꯨ ꯀꯨꯝꯕ ꯑꯃ ꯌꯥꯎꯒꯤꯌꯦ
ꯑꯥ
ꯎꯝ ꯑꯩꯈꯣꯏ ꯃꯥꯒꯤ ꯍꯥꯏꯗꯤ ꯃꯄꯥꯝꯂꯣꯝꯗ ꯑꯥ ꯑꯩꯈꯣꯏ ꯏꯄꯨꯍꯣꯏ ꯉꯍꯥꯥꯟꯋꯥꯏ ꯂꯩꯔꯤꯀꯥꯟꯗ ꯐꯥꯝ ꯂꯩꯌꯦꯕꯀꯣ ꯑꯩꯈꯣꯏ ꯃꯥꯒꯤ ꯐꯥꯝ ꯁꯔꯨꯛ ꯂꯩꯌꯦꯕ ꯑꯩꯈꯣꯏ ꯃꯔꯒꯤ ꯃꯄꯥꯟꯗ ꯑꯗꯨꯗ ꯉꯥ ꯊꯥꯗꯕ ꯀꯥꯟꯗ ꯏꯁꯤꯡ ꯌꯥꯝ ꯀꯟꯅ ꯆꯥꯎꯕ ꯆꯍꯤ ꯑꯃ ꯌꯥꯎꯈꯤꯕꯅꯤꯅꯦ ꯑꯃ
ꯆꯍꯤ ꯑꯃ ꯌꯥꯎꯈꯤꯕꯅꯤ ꯏꯁꯤꯡ ꯌꯥꯝ ꯀꯟ
ꯑꯥ ꯑꯗꯨꯗꯣ ꯑꯗꯨꯗ ꯑꯩꯈꯣꯏ ꯉꯥꯗꯨꯁꯨ ꯄꯨꯂꯞ ꯄꯥꯈꯤꯗꯅ ꯑꯩꯈꯣꯏꯁꯨꯦ ꯃꯊꯥ ꯁꯥ ꯂꯩꯍꯧꯋꯤ
ꯑꯩꯁ ꯕꯦꯔꯥꯅꯤ ꯑꯗꯨ ꯐꯪꯈꯤꯕ ꯃꯤꯗꯨꯗꯤ
ꯍꯔꯥꯎꯔꯝꯗꯣꯏꯅꯤ ꯍꯔꯥꯎꯔꯝꯗꯣꯏꯅꯤ
ꯏꯁ ꯃꯣꯏꯗꯤ ꯂꯣꯇꯔꯤ ꯐꯥꯎꯔꯕꯅꯤ ꯃꯣꯏꯗꯤ ꯁꯣꯝ ꯅꯥꯀꯟꯗꯅ ꯂꯣꯇꯔꯤ ꯃꯥꯡꯕ ꯑꯁꯣꯝꯗꯅ ꯂꯣꯇꯔꯤ ꯐꯥꯎꯕ ꯎꯝ ꯑꯩꯁ ꯕꯦꯔꯥꯅꯤ ꯃꯥꯅꯦ ꯃꯥꯅꯦ ꯃꯔꯨꯞ ꯑꯆꯧꯕ ꯑꯃ ꯀꯥꯏꯕꯒꯨꯝꯕꯅꯦꯕ ꯄꯩꯁꯥꯁꯦ ꯑꯔꯣꯏꯕꯤꯗꯅꯦ ꯃꯣꯏꯅ ꯐꯪꯈꯤꯗꯣꯏꯁꯦ
ꯃꯥꯅꯤ ꯃꯥꯅꯤ
ꯑꯁ ꯕꯦꯔꯥꯅꯤ ꯍꯣꯏꯅꯦ ꯂꯥꯏꯕꯛꯁꯤ ꯇꯝꯕꯁꯨ ꯉꯝꯕ ꯅꯠꯇꯦ ꯅꯠꯇꯔꯥ
ꯑꯥ
ꯑꯃꯨꯛꯁꯨ ꯑꯃꯨꯛ ꯍꯦꯛ ꯉꯁꯥꯏꯒꯤ ꯂꯣꯏ ꯐꯪꯕ ꯑꯃꯨꯛꯁꯨ ꯍꯦꯛ ꯂꫭꯏ ꯃꯥꯡꯕ ꯂꯥꯏꯒꯤ ꯅꯣꯡꯗꯝꯅꯦ ꯍꯥꯏꯇꯥꯔꯦ ꯎꯝ ꯂꯥꯏꯒꯤ ꯅꯣꯝꯗꯝ ꯑꯣꯏꯔꯦ ꯑꯗꯨꯅꯅ‌ꯦ ꯍꯧꯖꯤꯛꯇꯤ ꯋꯥꯏꯊꯧꯗꯗꯤ ꯅꯣꯏ ꯑꯗꯨꯋꯥꯏꯗꯗꯤ ꯀꯩꯅꯣ ꯊꯣꯛꯄ꯭ꯔꯣ ꯀꯣꯡꯒ꯭ꯔꯦꯡ ꯑꯗꯒꯤꯗꯤ ꯊꯔꯣꯏꯒ ꯊꯣꯛꯄ ꯍꯧꯔꯕꯣ
ꯑ ꯍꯧꯔꯦ ꯑꯗꯨꯝ ꯍꯧꯔꯦ ꯍꯥꯏꯁꯦ ꯑꯥ ꯀꯩꯅꯣ ꯇꯧꯋꯦꯕ ꯍꯥꯏꯗꯤ ꯑꯗꯨꯝ ꯎꯝ ꯆꯨ- ꯀꯩ ꯍꯥꯏꯅꯤ ꯆꯍꯤ ꯆꯨꯞꯄ ꯑꯃ ꯑꯗꯨꯝ ꯇꯠꯇꯦꯕ
ꯑꯣ ꯃꯥꯏꯁꯦ ꯁꯤꯖꯟꯅꯦꯟ ꯑꯣꯏꯕꯐꯥꯎ ꯅꯠꯇꯕ
ꯑ ꯑꯗꯨꯝ ꯐꯪꯉꯦꯕ ꯑꯗꯨ ꯀꯗꯥꯥꯏꯗꯩ ꯀꯗꯥꯏ-ꯀ ꯀꯗꯥꯥꯏꯗꯤ ꯄꯨꯔꯛꯏꯅꯣꯗꯤ ꯑꯩꯁꯨ ꯈꯪꯗ꯭ꯔꯦ ꯍꯥꯏꯗꯤ ꯍꯥꯏꯗꯤ ꯑꯩꯅ ꯐꯝꯃꯨꯕ ꯅꯠ ꯕꯅꯤꯅꯀꯣ ꯑꯗꯣ ꯇꯠꯄꯗ ꯂꯤꯁꯤꯡꯒ ꯇꯠꯇ꯭ꯔꯦꯕ ꯑꯗꯨꯝ ꯃꯣꯏꯗꯣ ꯆꯍꯤ ꯆꯨꯞꯄ ꯑꯗꯨꯝ ꯑ ꯑꯗꯨꯝ ꯐꯪꯉꯦ
ꯑꯣ ꯏꯁ ꯑꯗꯨꯗꯤ ꯉꯁꯥꯏꯒꯤ ꯀꯩꯅꯣ ꯆꯥꯅꯤꯡꯕ ꯃꯇꯝꯗꯗꯤ ꯊꯔꯣꯏ ꯀꯣꯡꯒꯦꯡ ꯆꯥꯅꯤꯡꯕ ꯃꯇꯝꯗꯗꯤ ꯅꯣꯏ ꯑꯗꯨꯋꯥꯏ ꯂꯥꯛꯑ ꯂꯧ ꯌꯥꯏꯦ
ꯑ ꯌꯥꯏꯌꯦ ꯌꯥꯏꯌꯦ ꯑꯗꯨꯋꯥꯏ ꯂꯥꯛꯑ ꯂꯧ ꯑꯩ ꯑꯗꯨꯝ ꯀꯟꯇꯦꯛ ꯂꯩꯅꯦꯕ ꯑꯩ ꯑꯗꯨꯝ ꯍꯥꯏꯔꯒ ꯑꯩꯈꯣꯏ ꯏꯃꯥꯟꯅꯕꯅꯦ ꯈꯔ ꯀꯩꯅꯣ ꯇꯧ ꯈꯣꯠꯂꯣ ꯍꯥꯏꯔꯒ ꯑꯗꯨꯝ ꯌꯥꯅꯦꯕ
ꯑꯥ ꯌꯥꯏ ꯌꯥꯏ ꯑꯗꯨꯗꯤ ꯑꯗꯨꯃꯥꯏꯅ ꯇꯧꯔꯒ ꯑꯗꯨꯃꯥꯏꯅ ꯇꯧꯒꯦ ꯌꯥꯔꯦ ꯑ ꯀꯩꯅꯣꯁꯨ ꯆꯥꯈꯤꯗ ꯀꯨꯏꯅꯦ ꯊꯝꯕꯧ ꯁꯤꯡꯖꯨꯗꯣ ꯊꯝꯕꯧ ꯁꯤꯡꯁꯨꯨ ꯑꯗꯨꯝ ꯑꯥ ꯊꯕꯧ ꯁꯤꯡꯁꯨ ꯊꯝꯕꯧꯇꯤ ꯐꯪꯕ꯭ꯔꯣ ꯍꯧꯖꯤꯛꯄꯣ
ꯐꯪꯉꯦ ꯐꯪꯉꯦ ꯊꯝꯃꯛꯁꯨ ꯐꯪꯉꯦ ꯑꯗꯨ ꯃꯥꯅ ꯑꯃꯨꯛ ꯎ-ꯎꯝ ꯃꯥꯅ ꯑꯃꯨꯛ ꯁꯤꯖꯟ ꯅꯥꯏ ꯍꯥꯏꯗꯤ ꯑꯗ ꯑꯩꯈꯣꯏꯒꯤ ꯀꯩꯅꯣ ꯇꯧꯕ ꯇꯥꯏꯃꯤꯡꯁꯦ ꯄꯥꯠꯀꯤ ꯏꯁꯤꯡ ꯈꯔ ꯀꯪꯉꯛ ꯄ ꯇꯥꯏꯃꯤꯡ ꯍꯥꯏꯒꯗ꯭ꯔꯥ ꯐꯔꯛꯄ ꯇꯥꯏꯃꯤꯡ ꯑꯃ ꯌꯥꯎꯋꯤꯗꯅ
ꯌꯥꯎ ꯌꯥꯎ ꯌꯥꯎ ꯌꯥꯎ
ꯑ ꯑꯗꯨꯀꯥꯟꯗꯨꯗ ꯑꯗꯨꯝ ꯐꯪꯉꯦ ꯑꯗꯨꯀꯥꯟꯗꯨꯗ ꯐꯨꯑ ꯐꯨꯑ ꯑꯗꯨꯝ ꯌꯣꯟꯅꯕꯒꯤ
ꯑꯣ ꯑꯁ ꯐꯖꯕꯅꯤꯀꯣ ꯃꯥꯒꯤ ꯀꯩꯅꯣꯗꯣ ꯄꯥꯝꯕꯤꯁꯤꯡꯗꯣ
ꯎꯝ
ꯏꯁ ꯐꯖꯥꯕꯅꯤꯌꯦ ꯑꯩ ꯀꯩꯅꯣ ꯇꯧꯔꯀꯥꯟꯗ ꯉꯁꯥꯏ ꯀꯣꯏꯕ ꯆꯠꯂꯀꯥꯟꯗ ꯎꯏꯒꯤꯕ
ꯑ ꯍꯥꯏꯗꯤ ꯃꯥ ꯑ ꯀꯩꯅꯣꯒ ꯍꯥꯏꯗꯤ ꯎꯝ ꯊꯝꯕꯧꯁꯤꯗꯤꯅꯦꯀꯣ ꯑꯩꯈꯣꯏꯒꯤ ꯕꯖꯥꯔꯗꯒꯗꯤ ꯑꯗꯨꯝ ꯎꯝ ꯐꯪꯉꯦ ꯁꯤꯖꯟ ꯅꯥꯏꯗꯕꯤꯗ ꯍꯥꯏꯇꯥꯔꯦ ꯑꯗꯣ ꯀꯥꯏꯗꯩ ꯂꯧꯔꯛꯏꯅꯣ ꯀꯃꯥꯏꯅ ꯇꯩꯏꯅꯣ ꯈꯪꯗ꯭ꯔꯦ ꯍꯧꯖꯤꯛꯀꯥꯟꯥꯁꯦ
ꯑꯣ ꯈꯪ ꯒ꯭ꯌꯥꯟ ꯇꯥꯗ꯭ꯔꯦꯕ
ꯑꯥ
ꯃꯥꯗꯨꯅꯦ ꯑꯩꯅ ꯈꯪꯈꯤꯕꯅ ꯐꯖꯕꯁꯦ ꯃꯥꯒꯤ ꯉꯁꯥꯏꯒꯤ ꯃꯍꯥꯎ ꯈꯛꯇ ꯅꯠꯇꯗꯅ ꯉꯁꯥꯏ ꯄꯥꯝꯕꯤꯗꯨꯁꯨ ꯐꯖꯕꯗꯣ ꯁꯪꯉꯒ ꯍꯥꯏꯇꯥꯔꯦꯀꯣ ꯃꯥꯒꯤ ꯃꯥ-ꯃꯧ ꯃꯥꯒꯤ ꯄꯥꯝꯕꯤ ꯃꯊꯛꯇꯣ ꯑꯩꯅ ꯀꯦꯅꯣ ꯆꯠꯄꯗ ꯑꯥ ꯑꯟꯗ꯭ꯔꯣꯗ ꯀꯣꯏ ꯆꯠꯄꯗ ꯑꯩꯅ ꯊꯦꯡꯅꯔꯛꯄꯅꯦꯕ ꯑꯗ ꯐꯖꯩꯕ ꯃꯣꯏ ꯀꯩꯅꯣ ꯑꯁ ꯅ ꯅꯥꯀꯗꯒ ꯑꯗꯨꯝ ꯃꯣꯏꯗꯨ ꯀꯩꯅꯣ ꯊꯝꯕꯧ ꯇꯟꯗꯅ ꯑꯩꯈꯣꯏꯒꯤ ꯀꯩꯅꯣ ꯐꯥꯁꯥꯖꯤꯜ ꯊꯝꯆꯦ ꯁꯨ ꯁꯥꯠꯖꯜꯂꯤꯗꯅ
ꯑꯥ ꯑꯥ
ꯑꯥ ꯑꯗꯨ ꯊꯝꯆꯦꯠ ꯆꯥꯕ ꯂꯥꯛꯄ ꯀꯥꯡꯒꯨ ꯑꯗꯒꯤꯗꯤ ꯊꯝꯕꯧ ꯂꯩꯕ ꯂꯥꯛꯄ ꯀꯥꯡꯕꯨ ꯑꯗꯨꯗ ꯑꯩꯁ ꯁꯤꯗꯤ ꯉꯁꯥꯏꯒꯤ ꯋꯥꯏꯊꯧꯗꯨꯁꯨ ꯑꯗꯨꯝ ꯐꯪꯕꯛꯄꯣꯠꯅꯤ ꯑꯗꯣ ꯑꯝꯛꯇꯪꯗꯤ ꯉꯁꯥꯏꯒꯤ ꯂꯩꯗꯅ ꯆꯥꯔꯗꯤꯅꯀꯣ ꯁꯤꯡꯁꯨ ꯆꯥꯕ ꯌꯥꯝ ꯍꯥꯎꯕꯅꯦꯕ
ꯍꯥꯎꯅꯦ ꯍꯥꯎꯅꯦ
ꯎꯝ ꯑꯗꯒꯤ ꯀꯩꯅꯣ ꯅꯣꯏ ꯂꯝꯅ ꯐꯖꯔꯤꯕ ꯋꯥꯏꯁꯣꯛꯂꯒ ꯐꯖꯔꯤꯕ ꯆꯤꯡꯁꯨ ꯂꯩꯗꯅꯀꯣ ꯆꯤꯡꯁꯨ ꯑꯆꯧ ꯑꯆꯂ ꯂꯩꯗ ꯅꯣꯏꯗꯤ ꯑꯥ ꯤꯡꯒ ꯑꯆꯧ ꯑꯆꯧ ꯂꯩꯔꯒ ꯑꯁ ꯋꯥꯋꯥꯛꯀꯤꯡꯒ ꯅꯣꯡ ꯐꯥꯗꯣꯛ ꯉꯁꯥꯏꯒꯤ ꯅꯣꯏꯔꯣꯝꯗ ꯂꯥꯛꯑꯒ ꯑꯣꯏꯔꯁꯨ ꯑꯩꯈꯣꯏ ꯑꯩꯅ ꯒꯥꯔꯤ ꯃꯆꯥꯗ ꯂꯥꯛꯑꯒ ꯑꯣꯏꯔꯁꯨ ꯇꯧꯔꯒ ꯉꯁꯥꯏ ꯋꯥꯛꯀꯤꯡ ꯈꯔ ꯁꯦꯝꯃꯤꯟꯅꯁꯤꯅꯦ ꯑꯩꯈꯣꯏ ꯎꯝ ꯊꯕꯛ ꯏꯪꯈꯥꯡ ꯊꯥꯡꯕꯩ ꯊꯥꯕꯒꯤꯁꯨꯀꯣ ꯉꯁꯥꯏ ꯇꯌꯥꯔꯤꯔꯪꯁꯨ ꯉꯁꯥꯏꯒꯤ ꯑꯩꯈꯣꯏ ꯅꯪꯁꯨ ꯇꯥꯏꯏ ꯍꯧꯖꯤꯛꯀꯤ ꯊꯕꯛ ꯊꯥꯕ ꯇ ꯇꯧꯔꯤ ꯍꯥꯏ ꯑꯩꯁꯨ ꯇꯌꯥꯔꯤ ꯀꯟꯅ ꯇꯧꯔꯤ ꯑꯗꯣ ꯑꯩꯈꯣꯏꯒꯤ ꯇꯌꯥꯔꯤ ꯇꯧꯃꯤꯟꯅꯕꯗꯣ ꯉꯁꯥꯏꯒꯤ ꯎꯝ ꯌꯥꯗ꯭ꯔꯣ
ꯌꯥꯏꯌꯦ ꯌꯥꯏꯌꯦ ꯇꯧ
ꯁꯦꯝꯃꯤꯟꯅꯔꯗꯤ ꯎꯝ ꯍꯥꯏꯗꯤ ꯅꯨꯡꯇꯤꯒꯤ ꯂꯥꯛꯄ ꯄꯛꯄ ꯉꯝꯕꯗꯤ ꯃꯐꯝꯗꯤ ꯅꯠꯇꯦ ꯑꯗꯨꯑꯣꯏꯁꯨ ꯉꯁꯥꯏꯒꯤ ꯀꯩꯅꯣꯗꯣ ꯑꯩꯈꯣꯏ ꯒꯥꯔꯤ ꯃꯆꯥ ꯇꯧꯔꯒ ꯂꯥꯛꯑꯒ ꯍꯞꯇꯥ ꯑꯃꯗ ꯅꯠꯇ꯭ꯔꯁꯨ ꯍꯞꯇꯥ ꯑꯅꯤꯃꯨꯗ ꯑꯃꯨꯛꯇꯒ ꯂꯥꯛꯑꯒ ꯆꯤꯡꯗꯣ ꯆꯦꯟꯈꯠꯃꯤꯟꯅꯕ ꯍꯥꯏꯇꯥꯔꯦ
ꯌꯥꯏꯌꯦ ꯌꯥꯏꯌꯦ ꯌꯥꯝ ꯊꯤ ꯌꯥꯏꯌꯦ ꯑꯗꯨꯗꯤ
ꯑꯗꯨꯏ ꯌꯥꯏꯗꯅ ꯑꯗꯨ ꯐꯅꯌꯥꯝ ꯀꯥꯟꯅꯅꯦꯕ ꯈ꯭ꯋꯥꯅꯤꯗ ꯅꯠꯇ꯭ꯔꯣ ꯑꯗꯒꯤꯗꯤ ꯎꯝ ꯑꯩꯈꯣꯏꯁꯨ ꯄꯨꯟꯗꯕ ꯉꯁꯥꯏꯒꯤ ꯄꯨꯟꯗꯕꯁꯨ ꯐꯅ ꯀꯨꯏꯔꯦ ꯑꯗꯨꯅ ꯑꯩꯈꯣꯏ ꯄꯨꯟꯕꯒꯤ ꯃꯇꯝ ꯑꯃꯁꯨ ꯐꯪꯉꯦ ꯑꯗꯨꯗ ꯅꯠꯇ꯭ꯔꯥ ꯑꯥ ꯑꯗꯒꯤꯗꯤ ꯎ ꯀꯩꯅꯣꯁꯨ ꯁꯨꯝ ꯂꯩꯗꯅ ꯑꯩꯈꯣꯏꯅ ꯆꯦꯜꯂꯨ ꯂꯣꯏꯔ ꯍꯜꯂꯛꯄꯗ ꯑꯌꯨꯛꯇ ꯁꯦꯟꯊꯣꯛꯑ ꯂꯣꯏ ꯍꯜꯂꯛꯄꯗ ꯑꯣꯏꯔꯁꯨ ꯅꯠꯇ꯭ꯔꯒ ꯅꯨꯃꯤ ꯅꯨꯡꯗꯥꯡ ꯋꯥꯏꯔꯝ ꯁꯦꯟꯊꯣꯛꯂꯣꯏꯔꯛꯄꯗꯣꯏꯁꯨ ꯍꯟꯗꯤ ꯃꯃꯥꯡꯗ ꯆꯥꯛ ꯆꯥꯔꯥꯑ ꯑꯃ ꯆꯥꯃꯤꯟꯅꯔꯁꯨ ꯍꯞꯇꯥ ꯑꯃ ꯍꯞꯇꯥ ꯃꯅꯨꯡꯗ ꯑꯅꯤꯃꯨ ꯍꯞꯇꯥ ꯑꯅꯤꯃꯨꯗ ꯑꯃꯨꯛꯇꯪ ꯆꯥꯃꯤꯟꯅꯕ ꯌꯥꯏꯗꯅ
ꯌꯥꯏꯌꯦ ꯌꯥꯏꯌꯦ ꯑꯗꯨꯗꯤ ꯀꯩꯅꯣꯗ ꯑꯣꯏꯅ ꯇꯧꯔꯁꯦ ꯍꯥꯏꯗꯤ ꯑꯌꯨꯛꯇ ꯑꯣꯏꯅ ꯁꯦꯠꯂꯨꯔꯒ ꯍꯜꯂꯛꯑꯒ ꯑꯣꯏꯅ ꯐꯖꯅ ꯇꯧꯕꯅ ꯐꯅꯤꯌꯦ
ꯌꯥꯏ ꯌꯥꯏ ꯌꯥꯏꯌꯦ ꯑꯗꯨꯁꯨ ꯌꯥꯏ ꯑꯗꯨ ꯌꯥꯏ ꯌꯦꯟ ꯑꯃ ꯉꯥꯅꯨ ꯑꯃ ꯇꯧꯔꯒ ꯀꯣ ꯅꯣꯡꯃꯅ ꯍꯦꯛ ꯉꯥ ꯇꯧꯕꯒꯨꯝꯕ
ꯃꯥꯅꯦ
ꯑꯗꯨꯃꯥꯏꯅ ꯇꯧꯔꯒ ꯑꯝꯇꯪ ꯐꯖꯅ ꯉꯁꯥꯏꯒꯤ ꯂꯩꯗꯅ ꯍꯛꯆꯥꯡꯁꯨ ꯊꯥꯛꯄ ꯅꯠꯇ꯭ꯔꯅꯦ ꯑꯗꯒꯤꯗꯤ ꯑꯩꯈꯣꯏꯒꯤ ꯀꯩꯅꯣꯁꯤꯁꯨ ꯑꯩꯈꯣꯏꯅ ꯄꯥꯝꯃꯤꯕ ꯒꯣꯜꯁꯤ ꯌꯧꯅꯕ ꯍꯣꯠꯅꯕ ꯎꯝ ꯑꯗꯨꯃꯥꯏꯅ ꯇꯧꯁꯦ ꯍꯧꯖꯤꯛꯇꯤ ꯀꯃꯥꯏ ꯀꯃꯥꯏꯅ
ꯑ ꯍꯥꯏꯗꯤ ꯑꯇꯣꯞ ꯑꯇꯣꯞꯄ ꯀꯩꯅꯣ ꯍꯥꯏꯗꯤ ꯑꯦꯁ ꯑꯦꯁ ꯁꯤꯒꯨꯝꯕ ꯅꯠꯇꯕꯅ ꯑꯇꯣꯞ ꯑꯇꯣꯞꯄꯗꯤ ꯀꯝ ꯀꯝꯕꯒꯤ ꯇꯧꯗꯣꯏ ꯇꯧꯔꯤꯒꯦ
ꯑꯇꯩ ꯑꯇꯩꯁꯤ ꯀꯩꯅꯣꯒꯨꯝꯕ ꯇꯧꯒꯦ ꯈꯜꯂꯤꯌꯦ ꯔꯦꯜꯋꯦꯒꯨꯝꯕꯀꯣ ꯔꯦꯜꯋꯦꯒꯨꯝꯕ ꯑꯗꯒꯤꯗꯤ ꯂꯩꯗꯅ ꯑꯦꯁ ꯑꯦꯁ ꯁꯤꯒꯨꯝꯕ ꯑꯗꯒꯤꯗꯤ ꯕꯦꯡꯀꯤꯡ ꯑꯦꯛꯖꯥꯝꯒꯨꯝꯕ ꯀꯣ ꯑꯗꯨꯃꯥꯏꯅ ꯃꯣꯏꯁꯦ ꯃꯈꯜ ꯃꯈꯟ ꯇꯥꯏ ꯇꯧꯁꯤꯟꯕ ꯍꯥꯏꯇꯥꯔꯦ
ꯎꯝ ꯌꯥꯏ ꯌꯥꯏ ꯌꯥꯏ ꯌꯥꯏ ꯌꯥꯏ ꯌꯥꯏ ꯑꯩꯁꯨ ꯑꯩꯁꯨ ꯑꯩꯁꯨ ꯍꯟꯇꯛꯇꯣ ꯀꯩꯅꯣ ꯆꯠꯂꯨ ꯑꯝꯛꯇꯪ ꯇ꯭ꯔꯥꯏ ꯇꯧꯒꯦꯅ ꯑꯩꯁꯨ ꯇꯨꯏꯁꯟ ꯆꯠꯂꯨꯕꯅꯦ
ꯑꯥ
ꯇꯨꯏꯁꯟ ꯈꯔ ꯆꯠꯁꯤꯜꯂꯒ ꯈꯔ ꯍꯣꯠꯅꯗ꯭ꯔꯒꯗꯤ ꯁꯤꯁꯦ ꯍꯥꯏꯗꯤ ꯏꯁꯥꯅ ꯍꯣꯠꯅꯗ꯭ꯔꯗꯤ ꯑꯦꯛꯖꯥꯝ ꯑꯁꯤꯗꯤ ꯌꯥꯔꯣꯏꯗꯅ ꯑꯗꯨꯗꯨꯅ ꯑꯩꯁꯨ ꯍꯟꯗꯛꯇꯤ ꯍꯣꯠꯅꯔꯒꯦꯅ ꯆꯞ ꯌꯨꯡꯅ ꯂꯦꯞꯄꯒ ꯇꯧꯔꯕꯅꯤ
ꯑ ꯑꯩ ꯁꯛ ꯍꯣꯠꯅꯒꯗ ꯁ ꯀꯥꯟꯅ ꯍꯣꯠꯅꯒꯗꯅꯤ ꯑꯩꯈꯣꯏ ꯄꯨꯟꯅ ꯍꯣꯠꯅꯃꯤꯟꯅꯔꯒ ꯉꯁꯥꯏ ꯉꯁꯥꯏ ꯑꯃꯨꯛꯇ ꯆꯪꯈꯤꯕꯗꯣ ꯑꯗꯨꯅꯦꯕ ꯄꯥꯝꯃꯤꯁꯤꯗꯤ ꯑꯃꯅ ꯂꯩꯍꯧꯔꯒ ꯑꯃꯅ ꯆꯪꯈꯤꯕꯗꯣ ꯑꯥ ꯑꯗꯨꯗꯤ ꯌꯥꯗꯦꯕ ꯄꯨꯟꯅ ꯆꯪꯉ ꯐꯩꯌꯦꯕ